ꯇ꯭ꯤꯄꯨꯔ
ꯇꯥꯕ꯭ꯔꯣ
ꯄꯅꯤ ꯏꯝꯐꯥꯜ
ꯕ꯭ꯔꯣ
ꯌꯥꯝ ꯅꯨꯡꯉꯥꯏꯔꯤꯌꯦ
ꯇꯔꯦ
ꯍꯧꯖꯤꯛ ꯆꯥꯛ ꯆꯥꯔꯤꯕ
ꯅꯠꯇꯦ ꯌꯥꯕ ꯂꯩꯔꯦ
ꯀꯩ ꯏꯟꯖꯥꯡ ꯆꯥꯒꯦ
ꯑꯩꯅ ꯍꯧꯒꯠꯂꯛꯄꯗ ꯑꯩꯈꯣꯏ ꯃꯥꯅ ꯈꯨꯟꯗꯔꯨꯝ ꯆꯝꯐꯨꯠ ꯇꯧ ꯂꯩꯔꯝꯃꯤ ꯑꯗꯩꯗꯤ ꯑꯩꯅ ꯃꯍꯤꯗꯣ ꯀꯣꯠ ꯀꯣꯠꯅ ꯊꯛꯆꯤꯟꯈ꯭ꯔꯕꯅꯤ
ꯑꯩꯁ ꯃꯤ ꯋꯥꯡ ꯆꯥꯎꯔꯅꯦ ꯑꯗꯨꯗꯤ ꯈꯣꯏꯗꯤ ꯆꯦꯡꯒꯨꯝ ꯊꯣꯡꯉꯦ
ꯆꯦꯡꯒꯨꯝ ꯆꯦꯡꯒꯨꯝ ꯍꯥꯏꯁꯦ ꯀꯔꯝꯕ
ꯆꯦꯡꯒꯨꯝꯗꯤ ꯁꯥ ꯅꯇꯦ ꯆꯦꯡꯒꯨꯝꯗꯤ ꯁꯥ ꯅꯠꯇꯦ
ꯇꯧꯒꯦ ꯆꯤꯡꯒꯨꯝ ꯑꯝꯇ ꯇꯥꯗ꯭ꯔꯤꯗꯥ ꯑꯩ
ꯀꯩꯒꯤꯔꯣ ꯃꯁꯔꯨꯝꯗꯨꯅꯦ
ꯑꯣ ꯑꯣ ꯑꯆꯥ ꯆꯥ ꯆꯥ ꯆꯥ ꯑꯩ ꯈꯪꯉꯦ ꯈꯪꯉꯦ
ꯑꯉꯥꯡ ꯑꯣꯏꯕꯩꯅꯦ
ꯍꯥꯏ ꯈꯔ ꯑꯉꯥꯡ ꯑꯣꯏꯕꯩꯅꯤ ꯉꯥꯛꯄꯤꯌꯨ
ꯉꯛꯄꯤꯒꯥꯅꯤ
ꯍꯥꯏ ꯀꯅꯥ ꯀꯅꯥ ꯂꯩꯒꯦ
ꯍꯧꯖꯤꯛꯄꯨꯗꯤ ꯏꯊꯟꯗꯅꯦ ꯏꯅꯥꯎ ꯅꯨꯄꯥ ꯇꯨꯝꯃꯤꯌꯦ
ꯑꯣ ꯆꯥꯛ ꯍꯤꯟꯖꯥꯡꯗꯤ ꯊꯣꯡ ꯊꯣꯡꯕ ꯂꯣꯏꯔꯦ
ꯂꯣꯏꯔꯦ ꯃꯣꯏ ꯑꯌꯥꯝꯕ ꯆꯥꯈ꯭ꯔꯦ
ꯑꯥ ꯅꯪ ꯌꯨꯝꯗꯅꯤꯀꯣ
ꯍꯣꯏ ꯌꯨꯝꯗꯅꯦ
ꯑꯣ
ꯉꯁꯤꯗꯤ ꯌꯨꯝꯗ ꯂꯩꯒꯅꯤ ꯆꯠꯊꯣꯛꯀꯗ꯭ꯔꯣ ꯀꯃꯥꯏ ꯇꯧꯒꯅꯤ
ꯆꯠꯊꯣꯛꯀꯅꯤ ꯂꯩꯁꯨ ꯂꯩꯒꯅꯤ
ꯑꯗꯨꯗꯤ ꯑꯅꯤꯃꯛꯅꯅꯤꯇ ꯑꯅꯤꯃꯛ ꯇꯥꯔꯦꯅꯦ
ꯍꯣꯏ ꯑꯅꯤꯃꯛ ꯆꯠꯁꯨ ꯆꯠꯀꯅꯤ ꯂꯩꯁꯨ ꯂꯩꯒꯅꯤ
ꯍꯣꯏ ꯐꯩ ꯐꯩ ꯉꯔ ꯉꯔꯥꯡꯗꯨ ꯕꯣꯜ ꯌꯦꯡꯕ꯭ꯔꯣ
ꯌꯦꯡꯗꯦ
ꯑꯁ ꯉꯔꯥꯡꯁꯨ ꯀꯀꯥ ꯅꯥ ꯀꯥꯞꯈ꯭ꯔꯦ ꯉꯔꯥꯡꯁꯨ
ꯑꯩ ꯍꯥꯏꯗ꯭ꯔꯥ ꯉꯝꯃꯣꯏ ꯍꯥꯏꯅ
ꯑꯦ
ꯉꯝꯃꯣꯏ ꯌꯦꯡꯉꯨꯅꯨ ꯇꯨꯝꯃꯣ ꯍꯥꯏꯔꯦꯗꯅ
ꯑꯩꯁꯨ ꯀꯩꯅꯣ ꯂꯣꯏꯕ ꯐꯥꯎ ꯌꯦꯡꯗꯦ
ꯅꯣꯏꯗꯤ ꯃꯥ ꯀꯥꯞꯄꯗꯣ ꯌꯦꯡꯅꯤꯡꯕꯒꯤ ꯑꯗꯨꯝ ꯉꯥꯏꯔꯤꯕ ꯑꯣꯏꯔꯝꯅꯦ
ꯅꯨꯡꯁꯤꯌꯦ ꯀꯔꯝꯕ ꯀꯥꯏꯗꯒꯤ
ꯍꯣꯏ ꯅꯨꯡꯁꯤꯌꯦ ꯑꯃꯅ ꯉꯝꯃꯦ ꯑꯃꯅ ꯉꯝꯗꯦ ꯇꯧꯕꯗꯣ ꯑꯗꯨꯒ ꯑꯩꯗꯤ ꯌꯦꯡꯅꯤꯡꯗꯦꯕ
ꯑꯩꯗꯤ ꯑꯃꯅ ꯉꯝꯕ ꯑꯃꯅ ꯉꯝꯗꯕ ꯅꯠꯇꯕꯀꯣ ꯑꯩꯗꯤꯀꯣ ꯃꯥꯅ ꯍꯟꯗꯛꯅ ꯑꯔꯣꯏꯕ ꯑꯣꯏꯕꯒꯤ ꯅꯨꯡꯉ ꯅꯨꯡꯉꯥꯏꯇꯕ
ꯍꯟꯗꯛ ꯑꯔꯣꯏꯕ ꯑꯣꯏꯕꯁꯦ ꯃꯤꯌꯥꯝꯕꯅꯦ
ꯃꯤ ꯍꯟꯗꯛꯅ ꯑꯔꯣꯏꯕ ꯑꯣꯏꯁꯀꯣ ꯀꯩꯅꯣꯅꯦ ꯂꯣꯀꯥ ꯃꯜꯖꯤꯠꯇꯣꯀꯣ ꯑꯗꯨꯒ ꯅꯦꯃꯥꯔꯅ ꯗꯣ ꯃꯦꯁꯤ ꯑꯁꯤ ꯃꯣꯏ ꯃꯔꯤ ꯑꯣꯏꯔ ꯃꯥꯜꯂꯦ ꯍꯥꯏꯗꯤ ꯃꯣꯏꯗꯤ ꯁꯇꯥꯔ ꯉꯥꯛꯇꯅꯤꯗꯅ ꯅꯨꯡꯉꯥꯏ ꯅꯨꯡꯉꯥꯢꯇꯦꯕ ꯑꯗꯨꯒꯤ
ꯅꯨꯡꯉꯥꯏꯗꯦ ꯑꯗꯨꯕꯨ ꯀꯩꯕ ꯎꯄꯥꯏ ꯂꯩ
ꯍꯣꯏ
ꯑꯃꯔꯛ ꯑꯣꯏꯔꯁꯨ ꯃꯣꯏꯗꯣ ꯉꯝꯕꯤꯔꯗꯤ ꯐꯗꯣꯏꯕ ꯑꯇꯩꯗꯤ ꯑꯗꯨꯝ ꯉꯝꯔꯛ ꯈ꯭ꯔꯦꯗꯅ ꯃꯣꯏꯅ ꯉꯝꯅꯕꯤꯗ ꯆꯠꯈꯤꯕꯗꯣ ꯅꯨꯡꯉꯥꯏꯗꯦ ꯉꯔꯥꯡꯒꯤꯗꯣ
ꯑꯣ ꯀꯩꯗꯧꯔꯤꯅꯣ ꯐꯝꯃꯤꯔꯣ ꯇꯨꯝꯃꯤꯔꯣ
ꯐꯝꯕ ꯋꯥꯔꯦ ꯑꯗꯨꯒꯤ ꯍꯧꯖꯤꯛꯇꯤ ꯍꯤꯞꯄꯤꯌꯦ ꯍꯤꯞꯄꯤꯅꯦ
ꯉꯔꯥꯡꯗꯤ ꯄꯨꯡ ꯀꯌꯥꯗ ꯇꯨꯝꯒꯦ
ꯄꯨꯡ ꯕꯥꯔꯣ ꯃꯣꯏ ꯍꯦꯛ ꯌꯦꯡꯕ ꯍꯧꯕꯒ ꯑꯩ ꯇꯨꯝꯃꯦ
ꯅꯪꯗꯤ ꯑꯁ ꯀꯩꯅꯣꯝ ꯇꯧꯍꯤꯅꯦꯀꯣ ꯌꯥꯝ ꯃꯤ ꯑꯇꯣꯞ ꯃꯤ ꯑꯇꯣꯞꯄꯒ ꯌꯥꯝ ꯇꯣꯡꯉꯥꯟꯕꯅꯦꯕ ꯅꯪꯁꯤꯀꯣ
ꯍꯣꯏ ꯇꯣꯉꯥꯟꯗ꯭ꯔꯗꯤ ꯌꯥꯗꯦ ꯂꯣꯏ ꯃꯅꯥꯔꯗꯤ ꯌꯥ ꯔꯣꯏ ꯁꯤ ꯇꯥꯢꯕꯪꯄꯥꯟꯁꯦ ꯌꯥꯝ ꯂꯨꯝꯃꯅꯤ
ꯑꯥ ꯑꯗꯣ ꯉꯁꯤ ꯄꯨꯡ ꯀꯌꯥꯗ ꯍꯧꯒꯠꯀꯦ
ꯄꯨꯡ ꯃꯉꯥ ꯃꯈꯥꯏ ꯑꯗꯨꯋꯥꯏꯗ
ꯏꯁ ꯌꯥꯍꯧ ꯉꯜꯂꯤꯀꯣ
ꯉꯟꯗꯔ꯭ꯗꯤ ꯌꯥꯗꯕ ꯑꯩꯈꯣꯏ ꯆꯦꯒꯤ ꯃꯆꯥꯁꯤꯡ ꯁ꯭ꯀꯨꯜ ꯆꯠꯄ ꯂꯩꯕ ꯑꯗꯨꯒꯤ
ꯑꯣ ꯅꯣꯏ ꯀꯩꯅꯣ ꯅꯣꯏ ꯅꯪ ꯍꯧꯖꯤꯛ ꯌꯨꯝꯗꯅ ꯅꯠꯇ꯭ꯔꯣ ꯂꯩꯔꯤꯁꯦ
ꯑꯩꯈꯣꯏ ꯇꯝꯄꯥꯛꯇꯅꯦ
ꯇꯝꯄꯥꯛꯇ ꯑꯩꯁꯦ ꯕꯖꯥꯔ
ꯕꯖꯥꯔ ꯃꯅꯥꯛꯇ ꯅꯠꯇꯤꯌꯦ ꯃꯅꯨꯡ ꯆꯪꯉꯦ
ꯃꯅꯨꯡ ꯆꯪꯉꯦꯕꯀꯣ ꯑꯗꯨ ꯑꯣꯏꯔꯗꯤ ꯑꯗꯨ ꯑꯗꯨꯝ ꯂꯥꯏꯟꯗ ꯆꯠꯂꯝꯃꯅꯤꯀꯣ ꯑꯗꯨꯗꯤ ꯈꯣꯡꯗꯤ ꯆꯠꯂꯔꯣꯏꯀꯣ
ꯍꯣꯏ ꯆꯠꯇꯦ
ꯀꯌꯥꯝ ꯂꯥꯞꯀꯦ
ꯀꯤꯂꯣꯃꯤꯇꯔ ꯇꯔꯥ ꯍꯦꯟꯒꯗ꯭ꯔꯣ
ꯍꯣꯏꯁ ꯌꯥꯝꯃꯤꯍꯦ
ꯌꯥꯝꯕꯅꯦ ꯅꯣꯏꯗꯤ
ꯑꯩꯈꯣꯏꯅ ꯇꯔꯨꯛ ꯍꯦꯜꯂꯦ ꯅꯣꯏ ꯅꯣꯏꯗꯒꯤ
ꯑꯗꯨꯗꯤ ꯅꯪꯅ ꯂꯥꯞꯄꯦ ꯍꯥꯏꯁꯤꯔꯥ ꯑꯩꯅ ꯂꯥꯞꯄꯦ ꯍꯥꯏꯁꯤꯔꯥ
ꯑꯩꯅ ꯈꯔ ꯂꯥꯞꯄꯦ
ꯑꯗꯨꯅꯤꯌꯦ
ꯑꯗꯨ ꯅꯪꯗꯤ ꯒꯥꯔꯤ ꯃꯆꯥꯒꯨꯝꯕ ꯊꯧꯕ ꯍꯩꯕ꯭ꯔꯣ
ꯍꯥꯏꯗꯦ ꯀꯥꯥꯏꯗꯩꯅꯣ ꯀꯤꯌꯦ
ꯁꯥꯏꯀꯜꯗꯤ ꯍꯩꯕ꯭ꯔꯣ
ꯍꯩꯇꯤꯌꯦ
ꯃꯤ ꯈꯔꯗꯤ ꯁꯥꯏꯀꯜ ꯊꯧꯕ ꯍꯩꯗ꯭ꯔꯁꯨ ꯒꯥꯔꯤ ꯃꯆꯥ ꯊꯧꯕ ꯍꯩꯕ ꯂꯩꯌꯦꯕ
ꯍꯣꯏ ꯂꯩꯕꯅꯦ ꯑ ꯅꯍꯥꯟ ꯀꯣ ꯏꯅꯥꯎꯅꯨꯄꯥꯅ ꯁꯥꯏꯀꯜ ꯊꯧꯕ ꯃꯥꯅ ꯊꯧꯔ ꯆꯠꯂꯤꯉꯩꯗ ꯑꯩꯗꯣ ꯑꯩꯁꯨ ꯅꯞ ꯀ ꯃꯅꯤꯡꯗ ꯍꯥꯏꯔꯒ ꯑꯩꯗꯣ ꯅꯞꯄꯅꯦꯕ ꯃꯥꯗꯣ ꯀꯟꯅ ꯊꯧꯋꯦꯕ ꯂꯝꯕꯤꯗꯨꯁꯨ ꯐꯥꯠꯇꯦꯕ ꯁꯣꯔꯣꯛꯇꯣ ꯅꯨꯡ ꯃꯆꯥ ꯃꯆꯥ ꯆꯥꯏ ꯆꯥꯏꯔꯒ ꯊꯝꯕꯅꯦꯕ ꯑꯗꯨ ꯃꯇꯝꯗꯣ ꯃꯥꯅ ꯀꯟꯅ ꯊꯧꯕꯒꯤ ꯑꯩꯗꯣ ꯀꯤꯔꯦꯕ ꯇꯞꯅ ꯊꯥꯎꯋꯣ ꯍꯥꯏꯔꯒ ꯃꯥꯗꯣ ꯍꯦꯟꯖꯤꯜꯂꯛꯄ ꯑꯗꯨꯗꯤ ꯑꯩꯅ ꯀꯤꯔꯒ ꯑꯩꯥꯏ ꯀꯣꯝꯒ꯭ꯔꯒꯨ ꯈꯥꯝꯃꯣ ꯍꯥꯏꯔꯒ ꯈꯥꯝꯗ꯭ꯔꯦꯕ ꯇꯥꯕꯗꯗꯤ ꯈꯣꯡꯒ꯭ꯔꯥꯎꯕꯛ ꯁꯤꯒꯥꯏꯌꯦ ꯑꯗꯨꯗꯩꯗꯤ ꯑꯩ ꯁꯥꯢꯀꯜꯁꯦ ꯌꯦꯡꯅꯤꯡꯗ꯭ꯔꯦ
ꯊꯧꯕ ꯍꯩꯗꯝꯅꯦ ꯅꯨꯄꯤꯅ ꯒꯥꯔꯤ ꯃꯆꯥꯒꯨꯝꯕ ꯊꯧꯕ ꯍꯩ ꯊꯧꯕꯗꯣ ꯌꯥꯝ ꯑꯗꯨꯝ ꯐꯖꯝꯅꯦ ꯒꯥꯔꯤ ꯃꯆꯥꯒꯨꯝꯕ ꯊꯧꯔꯗꯤꯀꯣ
ꯎꯝ
ꯑꯥ... ꯀꯩꯅꯣ ꯄꯥꯈꯪꯁꯤꯡꯅꯁꯨ ꯀꯣꯏ ꯇꯥꯟ ꯇꯥꯟꯅꯗꯣꯢꯅꯦ
ꯏꯁ ꯒꯥꯔꯤꯒꯤ ꯃꯆꯥꯥꯗꯕꯣ
ꯑꯗꯣ ꯆꯦꯔꯤ ꯑꯥ ꯀꯩꯅꯣ ꯀꯣꯂꯦꯖ ꯀꯥꯗ꯭ꯔꯦꯀꯣ ꯂꯣꯏꯔꯦꯀꯣ
ꯂꯣꯏꯔꯦ ꯑꯩꯗꯤ
ꯑꯗꯨꯗꯤ
ꯅꯪꯗꯤ
ꯑꯩꯗꯤ ꯀꯥꯔꯤꯌꯦ ꯑꯗꯣ ꯅꯪ ꯏꯆꯦꯗꯤ ꯀꯩꯅꯣ ꯆꯍꯤ ꯀꯌꯥꯝꯃꯨꯛ ꯑꯩꯕꯨꯔꯥ
ꯑꯩꯔꯣ
ꯇꯥꯏ
ꯈꯪꯗꯦꯗ
ꯈꯪꯗꯦ ꯍꯦ ꯑꯉꯥꯡꯗꯤ ꯅꯠꯇ꯭ꯔꯦꯕꯀꯣ
ꯆꯍꯤ ꯀꯨꯟ ꯍꯦꯜꯂꯦ ꯀꯨꯟ ꯍꯦꯜꯂꯦ ꯑꯍꯟ ꯑꯣꯏꯁꯤꯜꯂꯛꯑꯦ ꯈ꯭ꯋꯥꯡ ꯅꯥꯕ ꯍꯧꯔꯦ
ꯆꯦ ꯆꯤꯆꯦꯁꯦ ꯌꯨꯝ ꯄꯥꯟꯕ ꯌꯥꯔꯅꯤ ꯄꯥꯟꯅꯕ ꯇꯧꯔꯣ
ꯌꯨꯝ ꯄꯥꯜꯂꯅꯤ ꯀꯨꯢꯔꯔꯣꯢ
ꯑꯩ ꯅꯪ ꯀꯩꯅꯣ ꯂꯨꯍꯣꯡꯕ ꯃꯇꯝꯗ ꯀꯧꯔꯛꯑꯣ
ꯍꯥꯏꯔꯀꯦ ꯍꯥꯏꯔꯀꯦ
ꯔꯥꯛꯀꯦꯀꯣ
ꯂꯥꯛꯎꯀꯣ ꯉꯥꯏꯔꯝꯒꯦꯀꯣ
ꯑꯩ ꯎꯕꯗ ꯅꯈꯨꯠꯇꯣ ꯑꯗꯨꯃꯥꯏ ꯍꯥꯏꯌꯨꯀꯣ
ꯍꯥꯏꯒꯦ ꯍꯥꯏꯒꯦ ꯢꯅꯥꯎ ꯅꯨꯄꯥ ꯂꯥꯛꯇꯤꯕꯣ ꯍꯥꯏꯅ ꯉꯥꯏꯕꯤꯒꯅꯤ
ꯎꯝ ꯅꯪ ꯅꯪ ꯂꯨꯍꯣꯡꯕ ꯀꯥꯟꯗ ꯃꯥꯏꯔꯦꯟꯗꯣ ꯃꯥꯏꯔꯦꯟ ꯆꯥꯕꯒ
ꯃꯥꯏꯔꯦꯟꯒꯥ ꯊꯣꯡꯉꯗꯤ ꯃꯤ ꯑꯇꯩꯗꯤ ꯆꯥꯔꯔꯣꯏ ꯅꯪꯒꯤ ꯊꯣꯡꯕꯤꯒꯦ ꯑꯗꯨꯗꯤ
ꯑꯍꯣꯏ ꯑꯩ ꯊꯝꯕꯤꯔꯣ
ꯃꯥꯏꯔꯦꯟ ꯆꯝꯐꯨꯠ ꯐꯨꯠꯄꯤꯌꯦ
ꯑꯗꯨꯗꯤ ꯄꯤ ꯇꯥꯔꯥꯒ ꯆꯥꯔꯅꯤꯌꯦ
ꯃꯥꯏꯔꯦꯟ ꯆꯝꯐꯨꯠ ꯍꯥꯥꯎꯕꯅꯦ
ꯎꯝ ꯀꯔꯤꯒꯨꯝꯅꯕꯗꯤ ꯂꯩꯕ꯭ꯔꯣ
ꯀꯔꯤꯕꯥ
ꯃꯃꯥ ꯕꯕꯥꯗꯤ ꯂꯩꯕ꯭ꯔꯣ
ꯏꯔꯤꯑꯦ ꯅꯣꯏꯒꯤꯗꯤ
ꯆ
ꯃꯥꯏꯔꯤꯕ ꯃꯣꯏꯗ
ꯍꯥꯏꯗꯤ ꯌꯨꯝꯗ ꯑꯗꯨꯝ ꯂꯩꯕ꯭ꯔꯥ ꯍꯥꯏꯕ ꯀꯣ
ꯌꯨꯝꯗ ꯂꯩꯌꯦ ꯈꯨꯟꯗ ꯍꯣꯏ ꯑꯩꯈꯣꯏ ꯈꯨꯟꯗ ꯂꯩ ꯑꯩꯈꯣꯏꯅ ꯁꯤ ꯇꯝꯄꯥꯛꯇ ꯂꯩꯕ
ꯑꯣ ꯑꯗꯨꯗꯤ ꯌꯨꯝ ꯑꯅꯤ ꯇꯥꯔꯦꯅꯦꯀꯣ
ꯍꯣꯏ ꯁꯦꯀꯦꯟ ꯍꯣꯝꯗꯅꯦ ꯂꯩꯔꯤꯖꯦ
ꯐꯩ ꯐꯩ
ꯑꯩꯈꯣꯏꯁꯦ ꯑꯩꯈꯣꯏꯁꯦ ꯃꯆꯥꯁꯤꯡ ꯁ꯭ꯀꯨꯜ ꯀꯥꯔꯤꯕ
ꯍꯣꯏ ꯑ ꯅꯪꯅ ꯌꯦꯡꯁꯤꯟꯕ ꯆꯠꯅ ꯊꯝꯕꯒꯝꯃ ꯀ
ꯑꯩꯈꯣꯏ ꯕꯕꯣꯛꯁꯨ ꯂꯩꯔꯤꯗ
ꯑꯣ ꯑꯗꯨ ꯑꯣꯏꯔꯗꯤ ꯅꯪ ꯅꯪꯁꯨ ꯑꯅꯤꯁꯨꯕ ꯃꯃꯥ ꯇꯥꯔꯦꯅꯦ ꯑꯗꯨꯗꯤ
ꯍꯣꯏ ꯁꯦꯀꯦꯟ ꯃꯥꯗꯔ
ꯁꯦꯀꯦꯟ ꯍꯣꯝ ꯁꯦꯀꯦꯟ ꯃꯥꯗꯔ ꯍꯥꯏꯗꯣ
ꯑꯗꯨ ꯁꯤꯒꯤ ꯀꯩꯅꯣꯗꯣ ꯁꯤꯒꯤ ꯅꯝꯕꯔꯗꯣ ꯑꯩꯅ ꯑꯗꯨꯝ ꯁꯦꯠ ꯇꯧꯁꯤꯜꯂꯒꯦꯀꯣ
ꯍꯣꯏ ꯍꯣꯏ ꯇꯧꯕꯑꯣꯣ
ꯑꯗꯨꯝ ꯑꯗꯨꯝ ꯀꯩꯅꯣ ꯇꯧꯁꯦ
ꯐꯥꯎ ꯐꯥꯎꯅꯁꯤꯦꯀꯣ
ꯁꯤ ꯀ ꯋꯥꯔꯤ ꯁꯥꯁꯦ ꯅꯨꯡꯉꯥꯏꯕ
ꯍꯦ ꯍꯤ
ꯈꯗꯤ ꯈꯗꯤ ꯏꯆꯦ ꯂꯩꯇꯕꯅꯤꯅꯀꯣ
ꯎꯝ
ꯌꯥꯝꯅ ꯅꯨꯪꯁꯤꯌꯦꯕ
ꯑꯩꯁꯨ ꯑꯗꯨꯃꯥꯏꯅ ꯇꯧꯕꯅꯦ ꯑꯩꯁꯨ ꯈꯣꯏꯗꯥ ꯂꯩꯗꯦꯕ ꯑꯗꯨꯗꯤ ꯗꯗꯥ ꯊꯣꯛꯄ ꯀꯣ ꯃꯥꯅ ꯃꯥꯁꯨꯨꯝ ꯅꯨꯄꯤ ꯂꯩꯇꯕꯅꯦꯕ ꯃꯣꯏ ꯃꯣꯏ ꯏꯃꯨꯡꯗꯣ ꯑꯗꯨꯒꯤ ꯅꯪꯁꯦ ꯏꯅꯥꯎꯅꯨꯄꯤꯒꯨꯝꯅ ꯑꯗꯨꯝ ꯅꯨꯡꯁꯤꯌꯦꯅꯀꯣ ꯌꯥꯝ ꯅꯨꯡꯁꯤꯕꯤꯕꯅꯦ
ꯐꯩꯅꯦ
ꯅꯨꯄꯤ ꯊꯤꯈ꯭ꯔꯦ ꯅꯨꯄꯤ ꯊꯤꯈꯤꯕ ꯑꯗꯨ ꯃꯇꯨꯡꯗꯗꯤ ꯌꯥꯝ ꯐꯥꯎꯅꯗ꯭ꯔꯦ
ꯎꯝ ꯇꯥꯔꯕ
ꯇꯥꯏ
ꯅ ꯀꯩꯅꯣ ꯍꯧꯖꯤꯛꯁꯦ ꯑꯣ ꯀꯩ ꯍꯥꯏꯁꯤꯔ ꯋꯦꯗꯔꯗꯣ ꯀꯃꯥꯏꯅ ꯇꯧꯒꯦ
ꯅꯣꯡ ꯆꯨꯩꯁꯤꯗꯤ ꯍꯧꯖꯤꯛꯇꯤ ꯆꯨꯗ꯭ꯔꯦ
ꯑ
ꯈꯔ ꯆꯨꯕ ꯈꯔ ꯆꯨꯗꯕ ꯑꯗꯨꯃꯥꯏꯅ ꯇꯧꯋꯤ ꯅꯣꯏꯗꯗꯤ
ꯑꯩꯈꯣꯏꯗ ꯍꯧꯖꯤꯛꯇꯤ ꯂꯦꯞꯈ꯭ꯔꯦ ꯉꯁꯥꯏꯗꯣ ꯈꯔ ꯆꯨꯔꯃꯅꯦꯕꯀꯣ
ꯌꯥꯝ ꯆꯨꯕꯁꯦ ꯅꯠꯇꯦ ꯈꯔ ꯆꯨꯔꯛꯀꯅꯤ ꯑꯃꯨꯛ ꯂꯦꯞꯀꯅꯤ ꯑꯃꯨꯛ ꯆꯨꯔꯛꯀꯅꯤ
ꯇ꯭ꯔꯅꯤꯡꯡꯗ
ꯆꯨꯕꯗ ꯒ꯭ꯔꯣ ꯒ꯭ꯔꯣ ꯇꯥꯔꯗꯤ ꯆꯨꯔꯗꯤ ꯐꯥꯗꯣꯏꯕ
ꯅꯣꯏꯗꯤ ꯏꯁꯤꯡ ꯍꯇꯥ ꯑꯃꯒꯨꯝꯕ ꯆꯔꯤꯅꯤ ꯏꯁꯤꯡꯒꯨꯝꯕ ꯆꯥꯎꯅꯤ ꯑꯣ ꯏꯁꯤꯡ ꯆꯥꯕ ꯃꯇꯝꯗ ꯌꯥꯝ ꯋꯥꯕꯅꯦ
ꯅꯣꯡꯃꯒꯤ ꯂꯦꯞꯇꯕꯤꯗ ꯆꯨꯔꯗꯤꯀꯣ
ꯏꯗ
ꯑꯗꯨꯒꯤ ꯇꯂꯦ ꯇꯤꯟꯐꯥꯈꯣꯏ ꯌꯥꯝꯗꯨꯒ ꯂꯧꯕꯨꯛ ꯃꯅꯥꯛ ꯑꯣꯏꯕꯅꯤꯅ ꯍꯥꯟꯅ ꯂꯧꯕꯨꯛ ꯇꯧꯔꯝꯕꯅꯦꯕ ꯑꯩꯈꯣꯏ ꯐꯣꯝꯖꯦ
ꯑ
ꯍꯧꯖꯤꯛꯕꯨꯗꯤ ꯂꯧꯕꯨꯛ ꯂꯩꯇ꯭ꯔꯦ ꯑꯗꯨꯕꯨꯀꯣ ꯍꯥꯟꯅ ꯂꯧꯕꯨ ꯊꯧꯔꯝꯕꯒꯤ ꯇꯦꯟꯐꯥ ꯌꯥꯝꯕꯅꯦ
ꯑꯩ ꯇꯨꯝꯕ ꯃꯇꯝꯗ ꯇꯤꯝꯐꯥ ꯀꯅꯤ ꯆꯨꯁꯤꯜꯂꯣꯀꯣ ꯅꯨꯡꯅꯆꯤꯟꯗ ꯆꯪꯉꯅꯤ ꯑ ꯅꯨꯡꯉꯥꯏꯅꯤ ꯏ ꯆꯦꯒ ꯋꯥꯔꯤ ꯁꯥꯟꯅꯕꯁꯦ
ꯅꯥꯟ ꯀꯦꯗꯕ ꯔꯃꯤꯅꯥꯣ